ꯇꯥꯔꯕꯣ ꯑꯥ ꯍꯧꯖꯤꯛꯇꯤ ꯍꯧꯖꯤꯛꯇꯤ ꯌꯥꯔꯦꯀꯣ ꯑꯥ ꯇꯥꯏ ꯇꯥꯏ ꯇꯥꯏ
ꯌꯥꯝ ꯅꯨꯡꯉꯥꯏꯈ꯭ꯔꯦ ꯇꯥꯔꯦ ꯍꯥꯏꯕꯒꯤ ꯑꯩꯗꯤ ꯑꯁ ꯅꯦꯠꯋꯥꯛꯁꯦ ꯅꯨꯡꯉꯥꯏꯃꯟꯗꯕꯒꯤꯀꯣ ꯑꯩꯁꯦ ꯌꯥꯝ ꯄꯦꯟꯗ꯭ꯔꯦ ꯀꯞꯅꯤꯡꯕꯅ
ꯑꯗꯨꯅꯦ ꯅꯣꯡ ꯆꯨꯕꯒꯤꯁꯨ ꯑꯣꯏꯔꯝꯒꯅꯤ
ꯑꯗꯨ ꯑꯣꯏ ꯑꯗꯨ ꯑꯣꯏꯔꯝꯒꯅꯤ ꯈꯪꯗꯦ ꯑꯗꯨꯝ ꯅꯣꯡ ꯆꯨꯔꯖꯨ ꯑꯗꯨꯝ ꯅꯦꯠꯋꯥꯛꯇꯤ ꯅꯨꯡꯉꯥꯏꯕ ꯌꯥꯏꯗꯅ
ꯑꯗꯨꯅꯦ ꯑꯗꯨ ꯈꯪꯗꯦ ꯉꯁꯤꯁꯦ ꯑꯁ ꯀꯩꯗꯧꯕꯩꯅꯣ
ꯑꯣꯏꯕ꯭ꯔꯥ
ꯑꯗꯨꯅꯦ ꯐꯣꯟ ꯌꯦꯡꯕꯁꯨ ꯅꯨꯡꯉꯥꯏꯇ꯭ꯔꯦ
ꯅꯣꯏꯗ ꯅꯦꯠꯋꯥꯛ ꯅꯨꯡꯉꯥꯏꯇꯦ ꯍꯥꯏꯕꯗꯨꯗꯤ ꯈꯔ ꯄꯛꯇ꯭ꯔꯦ
ꯑꯗꯨꯅꯦ ꯄꯛꯇꯦꯀꯣ ꯌꯥꯝꯅ
ꯑꯥ ꯑꯈꯣꯏꯗꯗꯤ ꯑꯗꯨꯝ ꯅꯨꯡꯉꯥꯏꯇ꯭ꯔꯦ ꯍꯥꯏꯕ ꯑꯗꯨꯝ ꯈꯪꯉꯦꯕ ꯍꯣꯏ ꯇꯥꯏꯌꯦ
ꯑꯗꯨ ꯑꯣꯏꯔꯗꯤ ꯐꯩꯌꯦ ꯑꯁ ꯇꯥꯗ꯭ꯔꯗꯤꯀꯣ ꯑꯩꯁꯦ ꯄꯥꯈꯠꯄ ꯑꯃ ꯐꯥꯎꯔꯅꯦꯕ ꯑꯁ ꯃꯩ ꯑꯃꯨꯛꯀ ꯂꯥꯛꯑꯦ
ꯌꯥꯝ ꯅꯨꯡꯉꯥꯏ ꯃꯩ ꯂꯥꯛꯄꯁꯦ ꯍꯦꯁ ꯋꯥꯈꯜ ꯌꯥꯝ ꯃꯩ ꯃꯨꯠꯈꯤꯕꯖꯦ ꯍꯧꯖꯤꯛ ꯍꯧꯖꯤꯛ ꯅꯉꯣꯟꯗ ꯑꯩꯅ ꯑꯃꯨꯛ ꯇꯧꯔꯛꯄꯗꯣ ꯑꯗꯨꯗ ꯃꯩ ꯃꯨꯠꯄꯅꯦꯕ
ꯑꯣ
ꯑꯃꯨꯛ ꯂꯥꯛꯑꯦ ꯍꯧꯖꯤꯛꯇꯤ ꯆꯥꯔꯦ ꯆꯥꯔꯦ ꯉꯁꯤꯗꯤ ꯑꯥ ꯎꯝ ꯑꯣ ꯌꯦꯟ ꯌꯦꯟꯒꯤ ꯃꯅꯨꯡ ꯃꯅꯨꯡꯁꯥꯗꯣ ꯃꯔꯤꯟ ꯀꯩꯀꯥ ꯃꯀꯣꯛ ꯃꯔꯤꯟ ꯑꯥ ꯑꯗꯣ ꯑꯗꯣ ꯆꯥꯕꯅꯦ
ꯑꯩꯈꯣꯏꯅ ꯀꯔꯝ ꯀꯥꯟ ꯍꯥꯎꯔꯝꯒꯅꯤ ꯑꯩꯈꯣꯏꯁꯨ
ꯑꯗꯨ ꯈꯣꯏ ꯆꯥꯛ ꯆꯥꯅꯁꯦ ꯍꯥꯏꯕꯗꯣ ꯅꯣꯏ ꯌꯨꯝ ꯁꯥꯕ ꯂꯣꯏꯔꯕꯣ
ꯁꯥꯕꯕꯨꯗꯤ ꯂꯣꯏꯔꯦ ꯍꯧꯖꯤꯛ ꯋꯥꯠꯄ ꯍꯥꯏꯕꯕꯨ ꯈꯔ ꯏꯁꯤꯡ ꯀꯩꯅꯣ ꯅꯣꯡ ꯆꯨꯔꯀꯥꯟꯗ ꯈꯔ ꯈꯔ ꯀꯩꯅꯣ ꯇꯧꯕꯗꯣ ꯃꯅꯨꯡ ꯈꯔ ꯆꯪꯕ ꯈꯣꯠꯄ ꯈꯔ ꯃꯅꯨꯡ ꯆꯪꯕ ꯈꯔ ꯄꯣꯔꯁꯟ ꯑꯃ ꯌꯥꯎꯋꯦꯕ ꯑꯗꯨꯗꯣ ꯁꯦꯝꯅꯤꯡꯉꯥꯏ ꯑꯗꯨ ꯑꯗꯨ ꯀꯩ ꯑꯗꯨꯕꯨꯗꯤ ꯀꯩꯝꯁꯨ ꯀꯥꯏ ꯀꯩꯁꯨ ꯀꯥꯏꯗꯦꯅ ꯑꯗꯨꯝ ꯆꯥꯕ ꯌꯥꯔꯦꯗ
ꯑꯣ ꯑꯗꯣ ꯑꯩꯁꯨ ꯉꯁꯥꯏ ꯎꯝ ꯑꯦ ꯏꯃꯥꯟꯅꯕꯤ ꯑꯃꯕꯗꯣ ꯑꯃꯕꯨꯗꯣ ꯑꯩꯈꯣꯏ ꯅꯨꯄꯤ ꯑꯃꯕꯨꯗꯣ ꯑꯩ ꯑ ꯆꯥꯛ ꯆꯥꯅꯕ ꯍꯥꯏꯔ ꯍꯥꯏꯔꯁꯦꯔꯥ ꯍꯪꯕꯅꯦꯕ ꯗꯣ ꯈꯣꯏꯗꯤ ꯑꯗꯨꯝ ꯌꯥꯔꯦ ꯅꯣꯏ ꯊꯕꯛ ꯆꯤꯜꯂꯝꯒꯗ꯭ꯔꯥ ꯁꯤꯅꯤ ꯑꯩꯈꯣꯏꯅ ꯈꯟꯕꯁꯦ
ꯎꯡ ꯆꯤꯟꯕ ꯍꯥꯏꯕꯕꯨ ꯍꯧꯖꯤꯛꯇꯤ ꯑ ꯑꯦꯛꯖꯥꯝꯁꯨ ꯂꯣꯏ ꯂꯣꯏꯔꯕꯅꯤꯅ ꯆꯠꯁꯨ ꯆꯠ ꯊꯣꯛꯑꯔꯣꯏꯗꯅ ꯑꯗꯨꯒꯤ ꯑꯗꯨꯝ ꯂꯩꯌꯦ ꯌꯨꯝꯗ ꯊꯕꯛ ꯆꯤꯜꯂꯦ ꯍꯥꯏꯔꯒꯁꯨ ꯌꯨꯝꯗ ꯑꯗꯨꯝ ꯂꯩꯔꯗꯤ ꯑꯗꯨꯝ ꯈꯔ ꯅꯨꯡꯉꯥꯏꯌꯦꯕ
ꯑꯣꯏ ꯅꯨꯡꯇꯤ ꯅꯨꯡꯇꯤꯒꯤꯗꯤ ꯑꯗꯨꯝ ꯊꯕꯛ ꯂꯩꯕꯅꯤꯅꯀꯣ ꯇꯤꯒꯤ ꯊꯕꯛ ꯂꯩꯌꯦꯕ ꯂꯩꯕꯅꯦꯕ ꯎꯄꯥꯏ ꯂꯩꯇꯦꯕ ꯑꯥꯏ ꯏꯁꯤꯡ ꯑꯃꯨꯛ ꯈꯧꯔꯥꯡꯉꯦ ꯏꯁꯤꯡ ꯊꯛꯀꯦ
ꯌꯦ ꯃꯥꯜꯂꯤꯀꯣ
ꯏꯁꯤꯡ ꯊꯛꯀꯦ
ꯑ ꯍꯣꯏ ꯍꯣꯏ ꯊꯛꯑꯣ ꯊꯛꯑꯣ ꯊꯛꯆꯜꯂꯣ ꯊꯛꯆꯜꯂꯣ ꯅꯪꯪ ꯂꯤꯛ ꯀꯩꯅꯣ ꯈꯧꯔꯥꯡꯕꯗꯣ ꯀꯣꯛꯅꯕ
ꯃꯤꯅ ꯃꯤꯅ ꯃꯤꯅ ꯁꯦꯡꯅ ꯍꯥꯏꯔꯒ ꯀꯩꯅꯣ ꯑꯗꯨꯗ
ꯃꯇꯩ ꯃꯆꯥ ꯌꯥꯝ ꯃꯥꯜꯂꯦ
ꯀꯩꯅꯣ ꯃꯥꯥꯏ ꯍꯥꯏꯔꯛꯀꯅꯣꯗꯥ ꯃꯤꯅ ꯁꯦꯡꯅ ꯁꯦꯡꯅ ꯍꯥꯏꯔꯒ ꯑꯗꯨꯗ ꯅꯣꯛ ꯅꯣꯛꯁꯤꯟꯅꯗꯅ ꯇꯧꯋꯤ
ꯑꯦ ꯑꯁ ꯑꯃꯨꯛꯀ ꯍꯦꯟꯅ ꯃꯥꯜꯂꯦ
ꯈꯔ ꯇꯧꯔꯛꯀꯅꯤ ꯀꯣ
ꯅꯣꯛꯄꯁꯨ ꯀꯩꯅꯣꯗ ꯅꯣꯛꯄꯁꯨ ꯃꯩꯇꯩꯂꯣꯟꯗ ꯅꯣꯛꯑꯣ ꯀꯩꯅꯣ
ꯑ ꯈꯪꯗ꯭ꯔꯦꯗ ꯇꯧꯔꯤꯁꯦ
ꯑꯩꯈꯣꯏꯁꯨ ꯉꯁꯤ ꯀꯩꯅꯣ ꯁꯪꯒꯣꯝ ꯁꯅꯥ ꯍꯥꯏꯕꯗꯣ ꯑꯗꯨ ꯆꯥꯏ
ꯑꯣ
ꯎꯝ ꯅꯪꯗꯤ ꯍꯩ ꯅꯪꯗꯤ ꯍꯩꯅꯔꯣꯏ ꯑꯩ ꯈꯪꯉꯦ
ꯑ ꯑꯩꯗꯤ ꯍꯩꯅꯗꯕꯗꯤ ꯍꯩꯅꯗꯕꯅꯤ ꯈꯪꯉꯤꯕꯗꯨꯅꯤ ꯑꯁ ꯑꯗꯣ ꯍꯟꯗꯛꯇꯤ ꯀꯩꯅꯣ ꯍꯩꯅꯗꯕꯁꯨ ꯑꯗꯨꯝ ꯆꯥꯕ ꯍꯧꯔꯦꯗ ꯑꯠ ꯈꯔ ꯂꯩꯔꯗꯤꯀꯣ ꯎꯝ ꯈꯔ ꯂꯩꯔꯗꯤꯀꯣ ꯂꯣꯏ ꯆꯥꯕ ꯍꯩꯔꯅꯦꯕ
ꯑꯗꯨꯅꯦ ꯑꯗꯨꯃꯥꯏ ꯆꯥꯒꯗꯕꯅꯦ ꯑꯩꯁꯨ
ꯄꯩꯁꯥ ꯄꯥꯏꯗꯕꯅꯤꯅ ꯀꯣꯏꯊꯣꯛꯏꯗꯣ ꯄꯩꯁꯥ ꯄꯥꯏꯗꯕꯅꯤꯅ ꯂꯣꯏꯅ ꯆꯥ ꯆꯥꯕꯗꯣ ꯂꯣꯏꯅ ꯍꯩꯒꯗꯕꯅꯦꯕ
ꯑꯗꯨꯅꯦ ꯑꯗꯨꯅꯦ
ꯃꯤ ꯏꯅꯥ ꯈꯨꯟꯕꯁꯤꯡꯒ ꯃꯥꯟꯅꯅꯕ ꯇꯧꯔ ꯇꯧꯔ ꯇꯧꯔꯗꯤ ꯂꯣꯏꯔꯦꯗꯅ ꯑꯩꯈꯣꯏꯗꯤ ꯑꯗꯨꯝ ꯁꯤꯔꯦ ꯀꯥꯑꯒ ꯁꯤꯔꯅꯤ ꯎꯝ ꯑꯗꯨꯝ ꯀꯪꯉꯒꯥ ꯁꯤꯔꯦ ꯑꯩꯈꯣꯏꯗꯤ ꯗꯨꯝ ꯑꯂꯩ ꯑꯂꯩꯕ ꯆꯥꯕꯒꯤꯅꯦ ꯅꯣꯏꯔꯤꯁꯦ
ꯑꯗꯨ ꯑꯗꯨꯒꯤꯅꯦ ꯌꯥꯗ꯭ꯔꯦ ꯆꯥꯒꯟꯕ ꯃꯤ ꯑꯣꯏꯕꯅꯤꯅ
ꯅꯦꯕ ꯑꯩꯈꯣꯏꯗꯤ ꯍꯤꯡꯕ ꯌꯥꯏꯑꯦꯕ
ꯑꯗꯨꯅꯦ ꯁꯦꯡꯕ ꯑꯩꯈꯣꯏ ꯑꯩꯈꯣꯏ ꯂꯧꯕ ꯑꯩꯈꯣꯏ ꯂꯧꯕ ꯅꯨꯄꯥꯁꯨ ꯃꯔꯥꯏꯕꯛ ꯐꯒꯅꯤ
ꯑꯗꯨꯅꯦ
ꯑꯦꯁ ꯑꯩꯈꯣꯏ ꯁꯨ ꯏꯊꯥ ꯏꯁꯥ ꯏꯊꯟꯇ ꯊꯥꯒꯠꯂꯤꯁꯦ
ꯑ ꯑꯗꯨꯅꯦ ꯊꯥꯒꯠꯇ꯭ꯔꯗꯤ ꯀꯅꯥꯅ ꯊꯥꯒꯠꯄꯤꯗꯣꯏꯕ
ꯁꯦꯡꯃ ꯊꯥꯒꯠ ꯏꯁꯥ ꯏꯊꯟꯇ ꯊꯥꯒꯠꯇꯣꯏꯅꯦ
ꯑꯁ ꯑꯩ ꯉꯁꯥꯏ ꯀꯩꯅꯣ ꯅꯪꯉꯣꯟꯗ ꯀꯩꯅꯣ ꯍꯥꯏꯒꯦ ꯇꯧꯔꯒ ꯀꯥꯎꯈ꯭ꯔꯦ ꯑꯣ ꯑꯣ ꯑꯁ ꯉꯁꯥꯏ ꯗꯨꯗꯣ ꯑꯁ ꯑꯦꯛꯖꯥꯝ ꯂꯣꯏꯔꯒ ꯑꯩꯈꯣꯏ ꯑꯦꯛꯖꯥꯝ ꯂꯣꯏꯔꯒ ꯌꯨꯝ ꯍꯟꯕꯗꯣ
ꯎꯝ
ꯑ ꯑꯩꯗꯣ ꯆꯥꯛ ꯂꯥꯝ ꯆꯥꯛ ꯂꯥꯝ ꯌꯥꯎꯗ꯭ꯔꯤꯕ ꯑꯩꯈꯣꯏ
ꯑꯍꯣ ꯑꯩꯁꯨ ꯑꯗꯨ ꯈꯜꯂꯝꯃꯤꯅꯦ ꯅꯣꯏꯗꯣ ꯂꯣꯏ ꯆꯣꯠꯂꯝꯒꯅꯤ ꯍꯥꯏ ꯑꯩꯁꯨ ꯂꯣꯏ ꯆꯣꯠꯂꯦ ꯈꯣꯡꯎꯨꯞꯀ ꯗꯣ ꯑꯁ ꯏꯁꯤꯡ ꯃꯅꯨꯡꯗ ꯖꯔꯣ ꯖꯔꯣ ꯇꯧꯔꯒ ꯂꯥꯛꯈ ꯍꯜꯂꯃꯦ
ꯈꯣꯡꯒ꯭ꯔꯥꯎ ꯐꯥꯎ ꯂꯣꯏ ꯆꯣꯠꯂꯕꯅꯤ
ꯑꯗꯨꯒ ꯀꯩꯅꯣ ꯂꯩꯈꯣꯝ ꯉꯥꯛꯇ ꯀꯣ
ꯑꯗꯨꯅꯦ ꯍꯧꯖꯤꯛꯐꯥꯎ ꯂꯩꯈꯣꯝꯃꯛꯇ ꯂꯩꯔꯤꯌꯦ ꯁꯨꯅꯕ ꯇꯟꯕ ꯑꯩꯗꯣ
ꯑꯩꯁꯨ ꯑꯗꯨꯒꯤ ꯀꯩꯅꯣ ꯑꯩ ꯀꯥꯗ ꯀꯩꯅꯣ ꯆꯦꯔ ꯀꯩꯅꯣ ꯑꯃ ꯊꯝꯃꯦꯕ ꯑꯗꯨꯗ ꯑꯗꯨꯝ ꯍꯨꯟꯗꯣꯛꯑꯒ ꯂꯩ ꯑꯩ ꯁꯨ ꯑꯩꯒꯤ ꯃꯣꯖꯥꯗꯨꯁꯨ ꯂꯣꯏ ꯍꯨꯟꯗꯣꯛ ꯂꯩ ꯈꯨꯉꯨꯞꯇꯨꯁꯨ ꯈꯨꯉꯨꯞꯇꯨꯁꯨ ꯃꯄꯥꯟꯗ
ꯐꯖꯔꯕꯅꯦ ꯑꯗꯨꯅꯦ ꯑꯩ ꯆꯄꯜꯗꯨꯁꯨ ꯐꯖꯔꯕꯅꯦ ꯂꯩꯈꯣꯝ ꯉꯥꯛꯇ ꯂꯥꯛꯄꯗꯒꯤ ꯑꯣꯛꯇꯣꯗ ꯑꯣꯛꯇꯣꯗꯗꯤ ꯇꯣꯡꯉꯒ ꯂꯥꯛꯄꯅꯦꯕ ꯗꯨ ꯅꯣꯡꯗꯣ ꯌꯥꯝ ꯀꯟꯅ ꯆꯨꯕꯅꯤꯅꯀꯣ ꯁꯥꯇꯤꯟꯁꯨ ꯑꯃꯈꯛꯇꯅꯤꯅ ꯑꯩ ꯑꯩ ꯁꯇꯤꯟ ꯄꯨꯗꯕꯅꯤꯅ ꯑꯁ ꯑꯣꯛꯇꯣ ꯑꯣꯛꯇꯣ ꯇꯣꯡꯕꯗꯨꯁꯨ ꯑꯩꯅ
ꯑꯁ ꯌꯥꯗꯕꯅꯦ ꯅꯣꯡ ꯆꯨꯔꯗꯤꯀꯣ ꯂꯣꯏ ꯆꯣꯠꯄꯅꯦ ꯃꯇꯥꯏ ꯐꯝꯕꯗꯤ
ꯑꯣ ꯃꯃꯥꯡꯗ ꯃꯃꯥꯡꯗ ꯃꯇꯥꯏꯗ ꯐꯝꯕ ꯑꯣꯇꯣꯒꯤ ꯗ꯭ꯔꯥꯏꯚꯔ ꯃꯔꯛꯇ ꯀꯣ ꯐꯝꯕ ꯐꯝꯕ ꯑꯗꯨꯒꯤ ꯑꯁ ꯂꯣꯏꯔꯦ ꯑꯩꯗꯣ ꯑꯩꯗꯣ ꯀꯩꯅꯣ ꯑꯣꯛꯇꯣꯒꯤ ꯀꯩꯅꯣ ꯐꯤ ꯑꯃ ꯂꯩꯗ ꯅꯣꯡ ꯆꯨꯔꯗꯤ ꯆꯣꯠꯇꯅꯕꯅꯅ ꯊꯝꯕꯗꯣ ꯑꯗꯣ ꯑꯩꯗꯣ ꯑꯍꯥꯟꯕꯗꯗꯤ ꯈꯨꯝꯁꯟꯗꯕꯅꯤꯅ ꯑꯩꯗꯣ ꯂꯣꯏ ꯆꯣꯠꯈ꯭ꯔꯦꯕ ꯉꯥꯏꯔꯤꯉꯩꯗꯒꯤ ꯑꯗꯨꯝ ꯆꯣꯠꯈ꯭ꯔꯦ ꯑꯃꯨꯛ ꯑꯗꯣ ꯌꯨ ꯌꯨꯝꯍꯜ ꯂꯤꯟ ꯌꯧꯔꯝꯗꯥꯏꯗ ꯑꯃꯨꯛ ꯂꯝꯕꯤꯗ ꯀꯩꯅꯣꯇꯧ ꯈꯥꯝꯕꯗꯣ ꯍꯦꯛ ꯀꯨꯝꯊꯔꯛꯄꯗꯗꯤ ꯅꯣꯡ ꯌꯥꯝ ꯀꯟꯅ ꯇꯥꯔꯛꯄ ꯑꯗꯨꯒꯤ ꯎꯝ ꯑꯩꯈꯣꯏ ꯂꯦꯞꯁꯦ ꯍꯥꯏꯔꯒ ꯂꯦꯞꯔꯦꯕ ꯂꯦꯞꯄꯒ ꯀꯩꯅꯣ ꯑꯁ ꯌꯦꯟꯒꯤ ꯃꯔꯤꯟ ꯀꯩꯀꯥꯗꯣ ꯆꯥꯅꯤꯡꯉꯤ ꯁꯤ ꯂꯧꯕ ꯆꯠꯁꯦ ꯍꯥꯏꯔꯒꯀꯣ ꯅꯣꯡ ꯃꯔꯛꯇ ꯈꯣꯏꯅꯤ ꯂꯦꯞꯄꯗꯣ ꯑꯗꯨꯗ ꯌꯦꯟ ꯃꯔꯤꯟ ꯑꯃꯨꯛ ꯆꯠꯅꯤꯡꯉꯦ ꯂꯧꯕ ꯆꯠꯁꯦ ꯍꯥꯏꯔꯒ ꯆꯠꯂꯦꯕ ꯀꯟꯅ ꯑꯃꯨꯛ ꯇꯥꯔꯛꯑꯦꯕ ꯍꯟ ꯍꯦꯟꯅ ꯍꯦꯟꯀꯠꯅ ꯃꯔꯤꯟ ꯂꯩꯕ ꯃꯐꯝꯗꯨ ꯃꯅꯨꯡꯗ ꯆꯪꯉꯣ ꯍꯥꯏꯔꯒ ꯃꯅꯨꯡꯗ ꯂꯦꯞꯄꯒ ꯂꯩꯕꯅꯦꯕ ꯑꯗꯨꯗ ꯑ ꯑꯗꯨꯒꯤ ꯗꯨꯀꯥꯟꯒꯤ ꯃꯄꯨꯁꯤꯡꯗꯣ ꯑꯃꯨꯛ ꯂꯥꯛꯑꯦ ꯀꯣ ꯃꯄꯨ ꯊꯕꯛ ꯊꯕꯛ ꯇꯧꯔꯒꯦ ꯍꯥꯏꯕꯒꯤ ꯀꯨꯝꯄꯥꯟꯗ ꯑꯃꯨꯛ ꯊꯣꯛꯑꯦ ꯅꯣꯡ ꯂꯣꯏ ꯆꯣꯠꯈ꯭ꯔꯦ ꯑꯗꯨꯗꯒꯤ ꯀꯥꯏꯗꯒꯤ ꯐꯣꯟ ꯐꯥꯎ ꯂꯣꯏ ꯆꯣꯠꯂꯦ ꯕꯦꯛ ꯐꯥꯎ ꯂꯣꯏꯅ ꯆꯣꯠꯂꯦ ꯍꯧꯖꯤꯛ
ꯑꯣ ꯀꯌꯥꯒꯤ ꯂꯩꯕ꯭ꯔꯥ ꯌꯥꯝꯕ꯭ꯔꯥ ꯅꯣꯏ
ꯌꯥꯝꯃꯦ ꯑꯩꯈꯣꯏ ꯀꯩꯅꯣ ꯆꯥꯝꯃ ꯌꯥꯡꯈꯩꯒꯤ ꯂꯧꯕꯗꯣ ꯃꯣꯏꯗꯣ ꯀꯦꯖꯤ ꯑꯃ ꯍꯦꯟꯅ ꯀꯦꯖꯤ ꯑꯃ ꯃꯈꯥꯏ ꯐꯥꯎ ꯄꯤꯔꯝꯒꯅꯤꯗ
ꯎꯝ
ꯌꯥꯝꯃꯦ ꯑꯥ ꯑꯩꯈꯣꯏ ꯍꯌꯦꯡ ꯃꯥꯒꯤ ꯑ ꯃꯄꯥꯟꯒꯤꯗ
ꯎꯝ
ꯑꯗꯣ ꯍꯌꯦꯡꯁꯨ ꯆꯥꯛ ꯆꯥꯛꯀꯤꯗꯤ ꯂꯩꯔꯤ ꯌꯥꯝꯅ ꯃꯤ ꯃꯔꯤ ꯆꯥꯕ ꯀꯣꯅꯩꯕ ꯆꯥꯛ ꯂꯥꯝꯃꯟꯕꯒꯤ ꯂ ꯃꯝꯕꯒꯤ ꯑꯩꯗꯣ ꯌꯥꯝ ꯂꯥꯝꯈ꯭ꯔꯦ ꯑꯗꯣ ꯆꯥꯔꯛ ꯆꯥꯕꯗ ꯑꯃꯨꯛ
ꯂꯥꯝꯃꯟꯕꯖꯨ ꯆꯥꯕ ꯆꯪꯗꯕꯅꯦ ꯎꯝ ꯑꯣꯏꯕꯅꯦ
ꯑꯗꯨꯅꯤ ꯎꯝ ꯅꯣꯏꯗ ꯀ
ꯀꯩꯅꯣ ꯑꯩꯗꯤ ꯃꯅꯨꯡꯁꯥ ꯆꯥꯁꯦꯔꯥ ꯈꯟꯕꯅꯦꯕ ꯑꯗꯣ ꯃꯅꯨꯡꯁꯥꯒ ꯀꯩꯅꯣ ꯎꯝ ꯅꯣꯏꯅ ꯎꯝ ꯃꯤꯛꯁ ꯇꯧꯔꯒ ꯆꯥ ꯆꯥꯁꯦꯔ ꯈꯟ ꯑꯃꯨꯛ ꯈꯟꯕ ꯈꯪꯗꯦ ꯅꯣꯏꯅ ꯀꯩ ꯈꯟꯕ꯭ꯔꯥ
ꯑꯩꯗꯤ ꯏꯌꯥ ꯌꯥꯏ ꯑꯩꯗꯤ ꯄꯪꯌꯥ ꯌꯥꯏ ꯑꯩꯖꯨ ꯃꯅꯨꯡꯁꯥꯗꯤ ꯆꯥꯅꯤꯡꯉꯦ
ꯏꯁꯨꯝ ꯅꯨꯡꯁꯨ ꯆꯥꯅꯤꯡꯕ ꯃꯅꯨꯡꯁꯥꯅꯗꯤ ꯑꯗꯨꯝ ꯆꯥꯅꯤꯡꯈ꯭ꯔ ꯆꯥꯅꯤꯡꯉꯥꯅꯤꯗ ꯑꯇꯩꯁꯨ ꯍꯥꯎ ꯋꯦꯕ ꯑꯗꯨꯅ ꯃꯅꯨꯡꯁꯥ ꯈꯛꯇ ꯆꯥꯛ ꯎꯝ ꯆꯥꯒꯗꯕ ꯑꯗꯣ ꯃꯅꯨꯡꯁꯥ ꯅꯠꯇꯕꯁꯨ ꯑꯃꯨꯛ ꯗꯨꯝ ꯍꯥꯞꯄꯒꯀꯣ ꯆꯥꯔꯒ ꯂꯣꯏꯔꯦ ꯑꯥꯏ ꯀꯣꯛꯁꯤ ꯆꯤꯛꯀꯦ ꯇꯧꯋꯦ ꯑꯩꯗꯣ ꯑꯁ ꯁꯨꯝ ꯑꯦꯛꯖꯥꯝ ꯍꯟꯗꯛꯀꯤ ꯑꯗꯨꯝ
ꯏꯁꯤꯡ ꯑꯃꯨꯛ ꯊꯨꯝꯕꯀꯣ ꯑꯗꯨꯒꯤ ꯂꯣꯏꯔꯕꯅꯦ ꯌꯨꯝ
ꯑꯩ
ꯎꯝ
ꯍꯥꯏ ꯈꯣꯏ ꯂꯝꯕꯤ ꯂꯥꯛꯄꯗꯁꯨ ꯃꯤ ꯈꯔꯒꯤ ꯌꯨꯝꯗꯤ ꯊꯨꯝꯃꯕ ꯃꯥꯜꯂꯦ ꯑꯩ ꯈꯔ ꯅꯣꯡ ꯑꯣ ꯉ ꯉꯁꯤ ꯑꯥ ꯉꯁꯤ ꯅꯨꯡꯗꯥꯡ ꯑꯃꯨꯛ ꯇꯥꯔꯗꯤ ꯎꯝ ꯆꯪꯒꯅꯤ
ꯑꯁ ꯌꯥꯗꯤ ꯌꯥꯔꯣꯏ ꯎꯝ
ꯉꯁꯤ ꯅꯣꯡ ꯇꯥꯕꯗꯣ
ꯑꯗꯨꯅꯦ ꯑꯁ ꯅꯣꯡꯒꯤ ꯀꯩꯅꯣ ꯃꯔꯨꯗꯣ ꯈꯨꯠꯆꯥꯎ ꯑꯃꯥ ꯑꯩꯒꯤ ꯁꯥꯇꯤꯟꯗꯣ ꯀꯩꯅꯣ ꯇꯧꯔꯝꯅ ꯀꯟꯗ꯭ꯔꯕꯅꯦꯕ
ꯖꯥꯡ ꯊꯥ ꯅꯪ ꯉꯣꯟꯗ ꯊꯣꯝ ꯃꯛꯄ꯭ꯔꯣ
ꯀꯩꯗꯧꯔꯒꯦ
ꯑꯗꯒꯤ ꯅꯪꯉꯣꯟꯗ ꯊꯣꯝꯃꯛ ꯕ꯭ꯔꯣꯕ ꯅꯪꯒꯤ ꯁꯇꯤꯟ ꯀꯟꯗ꯭ꯔꯦ ꯍꯥꯏꯕꯗꯣ
ꯑꯗꯨꯗ ꯑꯦꯛꯖꯥꯝ ꯑꯦꯛ ꯖꯥꯝ ꯍꯥꯏ ꯅꯣꯡꯗꯣ ꯑꯗꯨ
ꯑꯩꯅ ꯃꯄꯥꯡꯒꯟ ꯂꯩ ꯂꯩꯇ꯭ꯔꯕ ꯍꯅꯨ ꯕꯤꯒꯨꯝꯕꯅꯦꯕ ꯑꯗꯨ ꯑꯩꯒꯤ ꯁꯥꯇꯤꯟꯗꯣ ꯑꯗꯨꯒꯤ ꯅꯣꯡ ꯀꯟꯕꯒꯤ ꯌꯥ ꯏꯇꯥꯂꯤ ꯏꯕꯥꯅꯤ ꯅꯣꯛꯄꯁꯤꯗꯤ
ꯄꯥꯏꯔꯁꯨ ꯄꯥꯏꯗꯕꯒ ꯆꯞ ꯃꯥꯟꯅꯩ ꯍꯥꯏꯌꯣ ꯅꯣꯏ ꯕꯖꯥꯔ ꯑꯕ ꯂꯣꯏꯅ ꯕꯖꯥꯔ ꯆꯠꯄ꯭ꯔꯣ
ꯆꯠꯇꯦꯗ ꯀꯥꯏꯗꯒꯤ ꯀꯦꯟꯇꯤꯟꯗ ꯆꯪꯁꯦ ꯍꯥꯏꯅ ꯆꯪꯉꯨꯔꯦꯕ ꯑꯗꯨꯗꯣ ꯐꯝꯐꯝ ꯂꯩꯇ꯭ꯔꯕ ꯑꯈꯣꯏ ꯍꯦꯛ ꯄꯔꯊꯥ ꯍꯦꯛ ꯆꯥꯕꯗꯣ ꯑꯗꯨꯗ ꯂꯩꯇꯕꯒꯤ ꯑꯥ ꯀꯩꯅꯣꯗ ꯒꯦꯠꯂꯣꯝꯗ ꯆꯠꯂꯦ ꯆꯠꯂꯒ ꯒꯦꯠ ꯀꯩꯅꯣꯒꯤ ꯑꯣꯄꯣꯖꯤꯠꯇ ꯁꯤꯡꯖꯨꯒ ꯌꯣꯟꯕ ꯂꯩꯗꯅ ꯑꯗꯨꯗꯣ ꯁꯤꯡꯖꯨ ꯕꯣꯔꯥ
ꯏꯁ ꯅꯪ ꯅꯣꯡ ꯇꯥꯔꯤꯉꯩꯁꯤꯗ ꯑꯗꯨꯝ ꯆꯠ ꯆꯠꯄ
ꯅꯣꯡ ꯃꯔꯛꯇ ꯑꯗꯨꯝ ꯆꯠꯂꯤꯅꯦꯕ ꯈꯪꯕ꯭ꯔꯥ ꯍꯣꯏ ꯑꯗꯨꯒ ꯗꯨꯀꯥꯟ ꯀꯩꯅꯣꯗ ꯁꯤꯡꯖꯨꯅꯦ ꯕꯣꯔꯥꯅꯦ ꯀꯩꯀꯩꯅꯣ ꯆꯥ ꯑꯩꯗꯤ ꯁꯤꯡꯖꯨ ꯒ ꯒꯇꯪ ꯆꯥꯏ ꯁꯤꯡꯖꯨ ꯗꯨꯗꯤ ꯌꯥꯝ ꯍꯥꯎꯋꯦ ꯑꯗꯨ ꯃꯣꯔꯣꯛ ꯁꯥꯃꯟꯕ ꯑꯗꯨꯒ ꯑꯗꯨꯗꯒꯤ ꯑꯩ ꯇꯣ ꯑꯃꯨꯛ ꯀꯧꯔꯦ ꯑꯣꯇꯣ ꯔꯤꯖꯥꯕ ꯀꯩꯅꯣ ꯇꯧꯕ ꯑꯗꯨꯒ ꯃꯣꯏ ꯆꯥꯍꯧꯔꯤꯅ ꯑꯩꯗꯤ ꯗꯨꯝ ꯆꯠꯂꯦ
ꯏꯁ ꯅꯪ ꯔꯤꯖꯥꯞ ꯆꯠ
ꯑꯣꯇꯣ ꯍꯦꯛ ꯂꯥꯛꯄ ꯑꯗꯨꯝ ꯆꯠꯂꯦ ꯑꯧ ꯀꯩꯅꯣ ꯂꯧꯕ ꯁꯅꯥ ꯀꯩꯊꯦꯜ ꯇꯁꯨ ꯑꯈꯣꯏꯅ ꯍꯣꯏ ꯔꯤꯖꯥꯕ ꯆꯠꯂꯤꯅꯦ ꯑꯈꯣꯏ ꯍꯦꯛ ꯍꯦꯛ ꯔꯤꯖꯥꯕ ꯆꯠꯄꯗ ꯑꯣꯇꯣ ꯑꯃꯥ ꯂꯩꯕꯀꯣ ꯗꯨꯗ‌ꯣ ꯀꯧꯕ ꯑꯩ ꯁꯅꯥ